ꯑꯥꯎ
ꯀꯌꯥ
ꯍꯜꯂꯣ꯫
ꯇꯥꯕ꯭ꯔꯣ꯫
ꯇꯥꯗꯦ-ꯇꯥꯗꯦ ꯈꯔ ꯀꯟꯅ ꯉꯥꯡꯉꯣ꯫
ꯇꯥꯗꯦ ꯍꯣꯏ ꯅꯪꯗꯤ ꯑꯗꯨꯝ ꯇꯥꯔꯅꫭ꯫
ꯀꯩꯗꯧꯒꯗꯧꯔꯤꯕ ꯑꯗꯨꯗꯤ꯫
ꯑꯗꯨꯝ ꯇꯥꯔꯅꯨꯀꯣ ꯅꯪꯗꯤ꯫ ꯂꯥꯁꯇꯥ ꯆꯩ ꯂꯥꯛꯑꯅꯤ꯫
ꯀꯔꯝꯕ ꯆꯍꯤ ꯂꯣꯟꯗꯤ ꯇ
ꯆꯩ ꯍꯥꯏꯕꯗꯤ ꯁꯥꯡꯕ ꯆꯩꯗꯣ ꯎꯝ ꯗꯤꯁꯨ ꯅꯠꯇ꯭ꯔꯗꯤ ꯑꯩꯒꯤ ꯈꯨꯠ ꯂꯥꯛꯅꯤ ꯍꯣꯏ ꯑꯩꯒꯤ ꯑꯦꯁ ꯌꯥꯎꯗ꯭ꯔꯗꯤ꯫
ꯌꯥꯝ ꯁꯥꯡꯕ꯭ꯔꯥ ꯅꯪꯒꯤ ꯈꯨꯠꯇꯣ꯫
ꯁꯥꯡ ꯁꯥꯡꯕꯅꯦ ꯍꯣꯏ ꯑꯗꯨꯒ ꯅꯥꯁꯨ ꯅꯥꯕꯅꯦꯀꯣ꯫
ꯏꯁ ꯅꯥꯗꯤ ꯅꯥ ꯅꯥꯗꯤ ꯅꯥꯗꯧ ꯃꯥꯟꯗꯦ꯫ ꯁꯝꯕ꯭ꯔꯨ ꯑꯃ ꯂꯩꯕ꯭ꯔꯥ꯫
ꯍꯣꯏ꯫
ꯍꫭꯏ ꯏꯁ ꯑꯜ ꯂꯥꯛꯑꯣ ꯅꯪ ꯑꯗꯨꯗꯤ ꯂꯥꯍꯜꯂꯣ ꯑꯩ ꯀꯣꯊꯣꯛꯄꯤꯒꯦ ꯁꯝꯕ꯭ꯔꯨꯗꫭ ꯀꯣꯊꫭꯛꯅꯤꯡꯕꯅ ꯂꯣꯏꯔꯦ꯫
ꯎ ꯆꯦꯁ-ꯆꯦꯁ ꯑꯗꯨꯅꯦ ꯂꯥꯛ ꯂꯥꯛꯔꯒ
ꯊ ꯊꯥꯡ ꯃꯆꯥꯥꯅ ꯃꯌꯥꯠ ꯊꯧꯕꯗꯣ ꯀꯣꯊꯣꯛꯄꯤꯒꯦ ꯅꯪ ꯁꯝꯕ꯭ꯔꯨꯗꯣ꯫
ꯂꯥꯛꯔꯒꯀꯣ ꯈꯨꯄꯥꯛ ꯑꯅꯤ ꯑꯍꯨꯝ ꯄꯤꯒꯦꯀꯣ꯫
ꯈꯨꯄꯥ ꯑꯅꯤ ꯑꯍꯨꯝ ꯄꯤꯕ ꯂꯥꯏꯔꯗꯅ ꯅꯪꯉꯣꯟꯗ ꯑꯣꯏꯅ ꯄꯤꯁꯟꯒꯅꯤ꯫
ꯁꯦꯁ ꯑꯩꯗꯤ ꯀꯝꯐꯨ ꯌꯥꯝ ꯍꯩꯕꯅꯦ ꯀ꯭ꯔꯤꯔꯥ꯫
ꯏꯁ ꯌꯥꯝ ꯍꯩꯕ꯭ꯔꯥ꯫
ꯌꯥꯝ ꯍꯥꯏꯕꯅꯦ ꯅꯪꯕꯨꯗꯤ ꯌꯥꯝ ꯂꯩꯗ ꯂꯥꯏꯗ꯫
ꯏꯁ ꯑꯩꯕꯨꯗꯤ ꯌꯥꯝꯅ ꯂꯥꯏ ꯍꯥꯏꯕ꯫
ꯂꯥꯏꯌꯦ ꯂꯥꯏꯌꯦ ꯂꯥꯏ ꯅꯪꯒꯨꯝꯕꯗꯤ ꯅꯪꯒꯨꯝꯕ ꯑꯅꯤ ꯑꯍꯨꯝ ꯂꯥꯛꯄ ꯌꯥꯅꯤ꯫
ꯀꯤꯕꯨ ꯀꯤꯌꯦ ꯅꯪꯁꯦ ꯂꯥꯏ ꯃꯆꯥꯗꯤ ꯅꯠꯇꯦꯀꯣ꯫
ꯑꯦ ꯀꯔꯤꯔꯥ ꯅꯦꯆ꯭ꯔꯦꯜꯅꯦ ꯅꯦꯆ꯭ꯔꯦꯜ꯫
ꯏꯁ ꯍꯧꯖꯤꯛꯀꯥꯟꯗꯤ ꯀꯣꯡꯐꯨ ꯍꯩꯕꯁꯤꯡꯁꯦ ꯂꯥꯏ ꯃ
ꯀꯝꯐꯨ ꯍꯥꯏꯕꯅꯦ꯫ ꯀꫭꯡꯐꯨꯁꯨ ꯍꯩꯌꯦ ꯑꯗꯨꯒ ꯀꯣ ꯑ ꯀꯩ ꯍꯥꯏꯁꯤꯔꯥ ꯕꯣꯛꯁꯤꯡꯁꯨ ꯍꯩꯕꯅꯦ꯫
ꯎꯝ ꯎꯝ꯫
ꯅꯪꯒꯤ ꯃꯥꯏꯗ ꯑꯃꯥ ꯊꯥꯖꯤꯜꯂꯗꯤ ꯑꯁ ꯈꯪꯒꯅꯤ ꯅꯪꯁꯦ꯫
ꯑꯦ ꯅꯪꯔꯥ ꯅꯍꯥꯟꯁꯤ ꯀꯩꯅꯣ ꯑꯥ ꯃꯄꯥꯟ ꯂꯝꯗ ꯁꯥꯅꯥꯕ ꯆꯠꯄꯗꯣ ꯕꯣꯛꯁꯤꯡꯗꯣ꯫
ꯍꯣꯏ ꯑꯩꯅꯦ꯫ ꯀꯞ ꯑꯃ ꯂꯧꯋꯦ ꯍꯣꯏ ꯑꯩꯗꯣ ꯐꯥꯔꯁ ꯇꯥꯕꯗꯣ꯫
ꯀꯞ ꯂꯧꯗꯦꯍꯦ ꯅꯪ꯫
ꯂꯧꯋꯦꯍꯦ ꯐꯥꯔꯁ ꯇꯥꯔꯒ ꯂꯧꯕꯗꯣ ꯑꯗꯨꯗꯤ ꯅꯪ ꯃꯤ ꯇꯣꯉꯥꯟꯔꯝꯅꯤꯍꯦ꯫
ꯐꯥꯒꯤꯒꯤ ꯐꯥꯒꯤꯒꯤ ꯀꯞ ꯄꯨꯔꯛꯄꯗꯣ ꯅꯪ ꯑꯣꯏꯕ ꯃꯥꯜꯂꯤꯅꯦ
ꯑꯁ ꯅꯪꯒꯤꯁꯦ ꯃꯤ ꯇꯣꯉꯥꯜꯂꯦ ꯅꯪ ꯃꯤ ꯃꯤ ꯇꯣꯉꯥꯜꯂꯦ ꯃꯤ ꯇꯣꯡꯉꯥꯜꯂꯦ
ꯍꯔꯥꯎ ꯍꯔꯥꯎꯅ ꯂꯥꯛꯑꯒ ꯁꯤꯗ ꯐꯥꯒꯤ ꯑꯣꯏꯅ ꯂꯩꯔꯝꯃꯦ ꯍꯥꯏꯕꯗ ꯅꯪ ꯑꯣꯏꯕ ꯃꯥꯜꯂꯦ ꯑ ꯀꯔꯤ ꯅꯪ ꯀꯔꯤ ꯆꯥꯕꯒꯤꯅꯣ ꯅꯪꯅ ꯁ ꯑꯗꯨꯃꯛ ꯐꯖꯔꯤꯁꯦ ꯁꯧꯒ꯭ꯔꯤ ꯆꯥꯕꯒꯤꯔ ꯑꯩꯔꯣ ꯎꯝ ꯑꯩꯥꯕ ꯑꯁ ꯑꯁ ꯍꯋꯥꯏ ꯆꯥꯕꯒꯤ ꯑꯣꯏꯕ ꯃꯥꯜꯂꯦꯅꯦ ꯑꯩꯈꯣꯏ ꯑꯁ ꯍꯋꯥꯏ ꯌꯥꯝ ꯌꯥꯝ ꯐꯖꯔꯛꯃꯥꯅꯤ ꯅꯪ ꯍꯋꯥꯏ ꯍꯋꯥꯏ ꯈꯛꯇꯪ ꯆꯥꯕꯗꯣ
ꯍꯋꯥꯏꯗꯤ ꯌꯥꯝ ꯐꯖꯕꯅꯤꯗꯅ꯫ ꯅꯪ ꯅꯪꯁꯨ ꯆꯥꯕ ꯍꯥꯎꯔꯣꯀꯣ꯫
ꯆꯥꯕ ꯍꯧꯔꯒꯦ ꯑꯩꯁꯨ ꯁꯛ ꯈꯔ ꯐꯖꯔꯛꯅꯤꯅ꯫
ꯑꯗꯨꯅꯦ ꯅꯨꯄꯤ ꯊꯤꯅꯤꯡꯔꯗꯤꯀꯣ
ꯎꯝ ꯅꯨꯄꯤ ꯊꯤꯅꯤꯡꯑꯗꯤ ꯍꯥꯏ ꯅꯨꯄꯤ ꯊꯤꯅꯤꯡꯑꯗꯤ ꯅꯪ ꯂꯩꯔꯤꯁꯤꯗꯤ ꯅꯪ ꯂꯩꯔꯤꯁꯤꯗꯤ ꯅꯪ ꯂꯩꯔꯤꯁꯤꯗꯤ꯫
ꯏꯁ ꯑꯩꯕꯨ ꯄꯥꯝꯕ꯭ꯔꯣꯅꯦ꯫
ꯏꯁ ꯂꯧꯔꯒꯦ ꯇꯧꯔꯤ ꯀꯥꯟꯁꯤꯗ ꯑꯩꯕꯨ ꯄꯥꯝꯕ꯭ꯔꯅꯦ ꯏꯕꯥꯅꯤ ꯑꫭꯏꯅꯥ ꯆꯍꯤ ꯑꯅꯤ ꯁꯨꯖꯜꯂꯦ꯫
ꯂꯧꯔꯒꯦ ꯍꯥꯏꯕ ꯇꯥꯏꯞꯇ ꯅꯪ ꯑꯩꯕꯨ ꯐꯨꯒꯅꯤ ꯍꯥꯏꯗꯥꯏꯅꯦ ꯑꯩꯗꯤ ꯂꯥꯛꯄ ꯌꯥ ꯑꯩꯗꯤ ꯉꯝꯃꯔꯣꯏꯀꯣ
ꯉꯝꯃꯣ ꯉꯝꯃꯣ
ꯑꯩꯕꯨ ꯐꯨꯅꯤꯕ ꯑꯦ
ꯀꯔꯤ ꯂꯝ ꯉꯝꯃꯣ ꯉꯝꯃꯣ ꯂꯥꯛꯄ
ꯑꯩꯗꯤ ꯂꯥꯛꯑꯔꯣꯏꯀꯣ ꯑꯩꯗꯤ ꯉꯝꯃꯔꯣꯏ ꯉꯝꯃꯔꯣꯏ
ꯂꯩꯕ ꯅꯪꯗꯤ ꯑꯩꯒꯤ ꯄ꯭ꯔꯤꯟꯁꯦꯁ ꯅꯪꯗꯤ ꯑꯩꯒꯤ ꯄ꯭ꯔꯤꯟꯁꯦꯁꯅꯦ ꯑꯁ
ꯄꯤꯟꯁꯦꯁ ꯍꯥꯏꯔ ꯄꯤꯟꯁ ꯁꯦꯁ ꯑꯣꯏꯅ ꯊꯝꯗꯣꯏꯅꯦ ꯍꯥꯏꯔꯒ ꯂꯥꯛꯄ ꯀꯥꯟꯗ ꯈꯠꯅꯥꯕ ꯍꯧꯔꯗꯤꯀꯣ
ꯏꯁ ꯈꯠꯅꯔꯣꯏ ꯈꯠꯅꯔꯣꯏ ꯅꯪꯗꯤ ꯑꯩꯒꯤ ꯄ꯭ꯔꯤꯟꯁꯦꯁꯅꯦ ꯅꯪꯅ ꯁꯥꯎꯔꯗꯤ ꯑꯥꯠ ꯃꯈꯥꯗ ꯂꯪ ꯊꯥꯔꯛꯑ ꯂꯣꯏꯔꯦ
ꯑꯣ ꯑꯗꯨꯏꯅꯦ ꯑꯗꯨꯅꯦ ꯏꯕꯥꯅꯤꯁꯦ ꯌꯥꯔꯣꯏ ꯌꯥꯔꯣꯏ ꯑꯗꯨ
ꯅꯪ ꯁꯥꯎꯔꯗꯤꯀꯣ ꯑꯩ ꯅꯪꯕꯨ ꯀꯦ ꯀꯦꯛꯒꯗꯣꯏꯅꯤ
ꯑꯦ ꯌꯥꯔ꯭ꯔꯣꯏ ꯑꯗꯨꯗꯤ ꯏꯕꯅꯤꯁꯦ
ꯑꯩ ꯅꯪꯕꯨ ꯀꯦꯕꯤꯒꯗꯣꯏꯅꯦ ꯅꯪꯅ ꯁꯥꯎꯔꯛꯑꯗꯤ
ꯁꯤꯁ
ꯏꯁꯁ ꯐꯖꯅ ꯀꯦꯒꯅꯤ ꯑꯩꯅ ꯏꯁꯁ ꯅꯪ ꯁꯥꯎꯔꯗꯤ ꯅꯪ ꯑꯁ ꯆꯥꯛ ꯐꯥꯎ ꯑꯩꯅꯥ ꯏꯟ ꯆꯥꯥꯛꯐꯥꯎ ꯑꯩꯅ ꯏꯟꯕꯤꯒꯅꯤꯍꯦ ꯅꯪꯗꯤ ꯑꯩꯒꯤ ꯄ꯭ꯔꯤꯟꯁꯦꯁꯅꯦ ꯀꯥꯔꯤꯅꯣ ꯅꯪꯅ ꯁꯥꯎꯔꯗꯤ ꯑꯁ ꯑꯩ ꯅꯪꯕꯨ ꯐꯖꯅ ꯊꯦꯡꯒꯅꯤ
ꯁꯦꯁ ꯋꯥꯗꯤ ꯀꯣ ꯋꯥꯗꯤ ꯀꯣ
ꯅꯪ ꯁꯥꯎꯔꯗꯤꯒ ꯑꯁ ꯅꯨꯡꯁꯤꯕꯤ ꯅꯨꯡꯁꯤꯕꯤ ꯑꯗꯨꯃꯥꯏꯅ ꯀꯧꯔ ꯁꯥꯎꯔꯅꯨꯁꯦ ꯁꯥꯎꯔꯅꯨꯁꯦ
ꯇꯦꯡ
ꯁꯥꯥꯎꯔꯅꯨꯁꯦ ꯁꯥꯥꯎꯔꯅꯨꯁꯦ
ꯇꯧꯔꯕ꯭ꯔꯅꯦ
ꯀꯔꯤ ꯊꯕꯛ ꯊꯕꯛ ꯇꯧꯕꯕꯣ ꯍꯥꯏꯕꯕꯨ ꯀꯔꯤ ꯊꯕꯛ
ꯍꯥꯏꯕꯗꯤ ꯅꯪꯒꯤ ꯋꯥ ꯅꯠꯇꯦ ꯑꯗꯨꯒꯨꯝꯕ ꯅꯠꯇꯦ ꯋꯥꯗꯣ ꯅꯪꯒꯤ ꯋꯥꯗꯣ ꯊꯕꯛ ꯑꯣꯏꯔꯁꯨ ꯇꯧꯕ꯭ꯔꯥ ꯍꯥꯏꯕꯅꯦ
ꯅꯪ ꯂꯥꯛꯇ꯭ꯔꯤꯀꯥꯟꯗ ꯀꯅꯥꯕꯨ ꯅꯪ ꯂꯥꯛꯇ꯭ꯔꯤꯀꯥꯟꯗ ꯀꯅꯥꯕꯨ ꯇꯧꯗꯣꯏꯅꯣ ꯑꯗꯨꯗꯤ
ꯑꯦꯁ ꯑꯗꯨꯗꯤ ꯌꯥꯔꯔꯣꯏ
ꯀꯅꯥꯕꯨꯁꯨ ꯇꯧꯅꯤꯡꯉꯥꯏ ꯂꯩꯇꯦ ꯅꯥ ꯍꯧꯖꯤꯛꯀꯥꯟꯗꯤ ꯅꯪ ꯂꯥꯛꯇ꯭ꯔꯤ ꯐꯥꯎꯗꯤ ꯑꯗꯨꯅꯅꯦ ꯏꯕꯥꯅꯤꯁꯦ ꯊꯨꯅ ꯆꯠꯇ꯭ꯔꯗꯤ ꯌꯥꯔꯣꯏꯌꯦ
ꯋꯥꯔꯗꯤ ꯅꯪꯁꯦ ꯁꯤ ꯆꯤꯟ ꯌꯥꯝ ꯀꯟꯕ ꯃꯥꯜꯂꯦꯀꯣ ꯁꯤ ꯅꯨꯄꯥꯁꯦ
ꯎꯝ
ꯌ ꯌꯣꯟꯅꯗꯤ ꯍꯦꯟꯅ ꯀꯥꯟꯒꯗꯕ ꯃꯥꯜꯂꯦ
ꯀꯕ ꯃꯥꯜ ꯂꯥꯛꯁꯦ ꯂꯧꯊꯣꯛꯂꯅꯤ ꯍꯥꯏꯅꯦ ꯌꯥꯔꯦ ꯌꯥꯔꯦ ꯄꯨꯔꯥ ꯗꯦꯟꯖꯔꯅꯦ ꯍꯦ ꯅꯪꯒꯤꯁꯦ
ꯌꯥꯒꯅꯤ ꯀꯩꯁꯨ ꯅꯨꯡꯁꯥ ꯊꯤꯔꯅꯨ ꯀꯩꯁꯨ ꯅꯨꯡꯁꯥ ꯊꯤꯒꯅꯨ ꯀꯤꯒꯅꯨ ꯀꯤꯒꯅꯨ ꯀꯤꯒꯅꯨ
ꯂꯥꯛꯅꯤꯡꯉꯥꯏ ꯅꯨꯄꯤꯁꯨ ꯑꯃꯨꯛ ꯆꯦꯟꯗꯣꯏꯅꯤ
ꯅꯪ ꯂꯥꯏꯔꯤꯁꯤ ꯂꯥꯡꯅꯤꯡꯉꯥ ꯅꯪ ꯅꯍꯜ ꯅꯍꯥꯅꯤ ꯅꯪ ꯂꯥꯛꯅꯤꯡ ꯅꯍꯥꯟꯅꯤ ꯅꯪ ꯂꯥꯛꯅꯤꯡꯈ꯭ꯔꯦ ꯂꯥꯡꯅꯤꯡꯈ꯭ꯔꯦ ꯍꯥꯏꯔꯒ ꯉꯁꯤꯅ ꯀꯔꯤ ꯑꯃꯨꯛ
ꯑꯗꯨꯒꯤ ꯉꯁꯤ ꯅꯪ ꯑꯩꯕꯨ ꯐꯨꯒꯅꯤ ꯍꯥꯏꯗꯨꯅ ꯂꯪꯊꯣꯛꯂꯅꯤ ꯍꯥꯏꯅꯤꯗꯨꯅ ꯑꯗꯨꯒꯤ ꯑꯩ ꯂꯥꯛꯑꯔꯣꯏꯀꯣ
ꯑꯗꯨ ꯑꯩ ꯑꯃꯨꯛ ꯐꯨꯔꯔꯣꯏ ꯍꯥꯏ
ꯎꯝ ꯍꯝ ꯍꯝ ꯑꯩ ꯊꯥꯖꯗ꯭ꯔꯦ ꯍꯧꯖꯤꯛꯇꯤ ꯑꯩ ꯊꯥꯖꯗ꯭ꯔꯦ
ꯊꯥꯖꯣ
ꯊꯥꯖꯗꯦ ꯊꯥꯖꯗꯦ ꯊꯥꯖꯗꯦ ꯑꯩ ꯊꯖꯗꯦ ꯑꯩ ꯊꯥꯖꯗꯦ
ꯅꯪꯁꯤ ꯅꯣꯏ ꯅꯣꯏꯕ ꯄꯨꯐꯥꯎ ꯊꯥꯖꯗꯕ ꯃꯥꯜꯂꯦ
ꯑꯩ ꯊꯖꯕ ꯌꯥꯗꯦ ꯑꯗꯨꯅꯦ ꯅꯨꯄꯥꯕꯨ ꯊꯥꯖꯕ ꯌꯥꯗꯦ ꯍꯥꯏꯔꯤꯁꯦ
ꯀꯔꯤꯒꯤ ꯊꯥꯖꯅꯤꯡꯉꯥꯏ ꯂꯩꯇ ꯂꯩꯇꯕꯗꯤ ꯅꯨꯄꯤꯕꯨꯅꯦ ꯅꯪ ꯉ ꯑꯁꯤ ꯀꯔꯤ ꯃꯊꯦꯜ ꯆꯥꯕ꯭ꯔꯥ
ꯆꯥꯅꯤꯡ ꯆꯥꯅꯤꯡꯕ ꯑꯗꯨꯝ ꯆꯥꯏꯌꯦꯗ
ꯆꯥꯅꯤꯡ ꯆꯥꯅꯤꯡ ꯀꯔꯤꯒꯤ ꯑꯍꯥꯎ ꯑꯍꯥꯎꯕ ꯈꯇꯪ ꯆꯥꯕ ꯑꯩꯁꯨ ꯆꯥꯅꯤꯡꯉꯦ ꯄꯤꯔꯛꯑꯣ ꯑꯩꯒꯤꯁꯨ ꯄꯤꯔꯛꯑꯣ ꯑꯩꯒꯤꯁꯨ
ꯂꯥꯛꯑꯣ ꯄꯤꯒꯦ ꯍꯥꯎꯅ ꯊꯣꯡꯕꯤꯒꯦ ꯏꯊꯟꯗ ꯅꯠꯇꯦ
ꯏꯃꯅꯕꯤꯒ ꯏꯃꯥꯟꯅꯕꯤꯒ ꯆꯥꯕꯒꯤ ꯑꯁ ꯌꯥꯝ ꯍꯥꯎꯋꯦ ꯅꯪꯒ ꯀꯥꯎꯊꯣꯛ ꯀꯥꯎꯊꯣꯛꯂꯦ
ꯏꯕꯥꯅꯤ ꯃꯔꯛꯇꯤ ꯁꯤꯗꯟꯊꯟꯅꯕ ꯆꯥꯔꯒ ꯏꯁ ꯏꯊꯟꯗꯅ ꯇꯦꯌꯥꯥꯏ ꯇꯦ
ꯅꯪꯗꯤ ꯑꯍꯥꯎꯕ ꯆꯥꯕ ꯍꯩꯇꯦ ꯍꯥꯏꯗꯥꯏꯅꯦ
ꯍꯩꯇꯦ ꯑꯩꯗꯤ ꯆꯥꯕ ꯑꯣꯛꯁꯥꯒꯨꯝꯕ ꯍꯨꯁꯥ ꯄꯩꯁꯥꯒꯨꯝꯕ ꯑꯗꯨ ꯈꯤꯇꯪꯅꯤ ꯑꯩꯁ ꯆꯥꯕ ꯑꯍꯥꯎꯕ ꯆꯥꯕ ꯍꯩꯇꯦ
ꯑꯣ ꯑꯗꯨꯒꯤꯗꯤ ꯑꯩꯗꯤ ꯆꯥꯗꯦ ꯏꯕꯥꯅꯤꯁꯦ ꯂꯩꯃꯤꯟꯅꯕ ꯌꯥꯔꯣꯏ ꯑꯗꯨꯗꯤ
ꯇꯪꯗꯤ ꯀꯥꯏꯅ ꯇꯔꯕꯒꯨꯝꯕ ꯑꯗꯤ ꯁꯒ꯭ꯔꯤꯒꯨꯝꯕ
ꯑꯥꯎ
ꯌꯦꯟꯗꯦꯝꯒꯨꯝꯕ ꯂꯐꯨꯊ꯭ꯔꯣꯒꯨꯝꯕ
ꯑꯗꯨꯅꯦ ꯑꯗꯨꯒꯨꯝꯕ ꯆꯥꯒꯟꯕꯅꯦ ꯑꯩꯗꯤ
ꯎꯝ ꯂꯐꯨꯒꯨꯝꯕ
ꯏꯔꯣꯝꯕꯥꯠ ꯊꯔꯣꯏꯒꯨꯝꯕ ꯑꯗꯨꯝ ꯆꯥꯕꯅꯦ ꯑꯩꯗꯤ
ꯑꯗꯨꯒ ꯀꯛꯆꯦꯡꯒꯨꯝꯕ ꯎꯆꯤꯒꯨꯝꯕ
ꯎꯝ ꯎꯆꯤ ꯀꯥꯏꯅ ꯅꯪ ꯆꯥꯗꯣꯏꯅꯦ ꯑꯗꯨꯗꯤ ꯑꯩ ꯅꯪꯕꯨ ꯊꯣꯡꯕꯤꯒꯦ ꯊꯣꯡꯕꯤꯒꯦ ꯑꯩꯀꯣ ꯑꯩ ꯂꯥꯛꯄ ꯀꯥꯟꯗ ꯊꯣꯡꯕꯤꯒꯦ ꯎꯆꯤ ꯑꯃ
ꯎꯆꯤ ꯑꯃ ꯈꯛꯇꯪ ꯅꯪ ꯆꯥꯕ ꯀꯣꯟꯅꯔꯣꯏ ꯑꯃ
ꯑꯦꯁ ꯑꯃꯈꯛꯇ ꯅꯪꯒꯤ ꯈꯛꯇꯗꯤ ꯅꯪꯒꯤ ꯈꯛꯇꯪ ꯊꯣꯡꯕꯤꯒꯦ ꯍꯥꯏꯕꯅꯦ ꯑꯗꯨꯒꯤ ꯎꯆꯤ ꯑꯃꯗꯤ ꯐꯠ ꯂꯣꯏꯔꯦ ꯎꯇꯤ ꯑꯃꯗꯤ ꯑꯁ ꯆꯞ ꯆꯥꯔꯦꯅꯪ
ꯍꯥꯎꯔꯥꯅꯤ ꯎꯆꯩꯗꯣ ꯍꯥꯎꯔꯥꯅꯤ ꯅꯪ ꯅꯪ ꯊꯥꯎꯕꯗ ꯌꯥꯝ ꯍꯩꯔꯝꯗꯧ ꯃꯥꯜꯂꯦ ꯎꯆꯤꯗꯣ ꯍꯥꯎꯔꯅꯤ
ꯃꯤꯒꯤ ꯊꯣꯡꯕꯗꯤ ꯌꯥꯝ ꯍꯥꯏꯕꯅꯦ ꯎꯆꯤ ꯑꯁ ꯑꯩꯗꯤ ꯆꯥꯗꯦ ꯃꯤꯒꯤ ꯅꯪ ꯆꯥꯅꯤꯡꯔꯗꯤ ꯊꯣꯡꯕꯤꯒꯦ ꯍꯥꯏꯕꯅꯦ
ꯑꯩꯗꯤ ꯆꯥꯅꯤꯡꯗꯦ ꯅꯪꯗꯤ ꯊꯣꯡꯕꯤꯒꯦ ꯑꯩ ꯆꯥꯅꯤꯡꯉꯦ ꯍꯥꯏꯗꯦ ꯅꯪꯒꯤ ꯊꯣꯡꯕꯤꯒꯦ ꯍꯥꯏꯕꯅꯦ
ꯆꯥꯅꯤꯡꯉꯦ ꯍꯥꯏꯗꯩꯅꯦ ꯑꯗꯨꯒꯤ ꯊꯣꯡꯕꯤꯒꯦꯀꯣ ꯀꯩꯝꯇ ꯋꯥꯔꯨꯅꯨ ꯁꯦ ꯁꯦ ꯁꯦ ꯑꯩ ꯊꯣꯡꯕꯤꯒꯦ ꯊꯣꯡꯕꯤꯒꯦ ꯍꯥꯎꯅ ꯊꯣꯡꯕꯤ ꯍꯥꯎꯅ ꯊꯣꯡꯕꯤꯒꯦ
ꯑꯩꯒꯤ ꯅꯨꯡꯁꯤꯕꯤꯁꯤꯗꯤ ꯑꯩꯕꯨꯗꯤ ꯌꯥꯝꯅ ꯅꯨꯡꯁꯤꯕ ꯃꯥꯜꯂꯦꯍꯦ
ꯍꯣꯏ ꯅꯨꯡꯁꯤꯕꯒꯤꯅꯦ ꯑꯩ ꯎꯇꯤ ꯊꯣꯡꯕꯤꯒꯦ ꯍꯥꯏꯕꯁꯦ
ꯅꯪꯒꯤ ꯈꯨꯅꯨꯡꯁꯤꯗꯣ ꯑꯥ ꯅꯪꯒꯤ ꯈꯨꯅꯨꯡꯁꯤꯗꯣ ꯍꯔꯧ ꯂꯥꯏꯌꯦꯅ ꯑꯍꯥꯎ ꯑꯍꯥꯎꯕ ꯄꯤꯖꯒꯦ ꯍꯥꯏꯗꯅ ꯑꯊꯤ ꯑꯊꯤꯕ ꯄꯤꯖꯒꯦ ꯑꯁꯤ ꯀꯔꯤ ꯅꯨꯡꯁꯤꯕꯅꯣ ꯍꯥꯏꯕ
ꯅꯪ ꯍꯥꯏꯗꯅ ꯑꯩꯉꯣꯟꯗꯗꯤ ꯈ꯭ꯋꯥꯏꯗꯒꯤ ꯍꯥꯎꯕꯗꯤ ꯎꯆꯤ ꯍꯥꯎꯋꯦ ꯑꯗꯨ ꯅꯪ ꯍꯥꯏꯗꯅ ꯑꯗꯨꯒꯤ ꯎꯇꯤ ꯊꯣꯡꯕꯤꯒꯦꯅ ꯑꯩꯅ ꯍꯥꯏꯕꯅꯤ ꯑꯗꯣ ꯀꯩꯝꯗ ꯀꯥꯏꯕ ꯂꯩꯕ꯭ꯔꯣ ꯑꯩ ꯐꯗ꯭ꯔꯣ ꯅꯪꯅ ꯆꯥꯅꯤꯡꯉꯦ ꯍꯥꯏꯔꯒ ꯊꯣꯡꯕꯤꯒꯦ ꯍꯥꯏꯔꯤꯁꯤꯅꯦ ꯁꯤꯅꯦ ꯑꯥꯎ ꯐꯪꯉꯔꯣꯏ
ꯐꯪꯒꯗꯕ ꯃꯥꯟꯗꯦ
ꯑꯗꯨꯒꯨꯝꯕ ꯊꯣꯡꯕꯤꯌꯣ ꯍꯣꯏ ꯊꯣꯡꯕꯤꯒꯦ ꯑꯩꯗꯤ ꯑꯁ ꯀꯣꯟ ꯐꯦꯡꯕ ꯍꯩꯌꯦ ꯑꯗꯨꯒ ꯐꯤ ꯁꯨꯕ ꯍꯩꯌꯦ ꯂꯣꯏ ꯍꯩꯌꯦ ꯍꯩꯇꯕ ꯂꯩꯇꯦ ꯑꯩꯗꯤ ꯍꯣꯏ ꯍꯣꯏ ꯐꯤꯁꯨ ꯁꯥꯕ ꯍꯩꯕꯅꯦ ꯑꯩꯗꯤ
ꯑꯗꯣ ꯀꯩꯅꯣꯗꯤ ꯁꯥꯕ ꯍꯥꯏꯕ꯭ꯔꯥ ꯆꯄꯜꯒꯨꯝꯕ ꯆꯄꯜꯒꯨꯝꯕ ꯈꯣꯡꯎꯞ ꯀꯨꯝꯕꯗꯤ ꯁꯥꯕ ꯍꯩꯕ꯭ꯔꯥ
ꯆꯄꯜꯒꯨꯝꯕꯗꯤ ꯑꯁ ꯁꯥꯕ ꯍꯩꯗꯦ ꯑꯗꯨꯕꯨ
ꯑꯩꯗꯤ ꯍꯩꯌꯦ ꯑꯩꯗꯤ ꯍꯩꯌꯦ ꯅꯪꯒꯤ ꯁꯥꯕꯤꯌꯨꯔꯥ ꯏꯁ ꯍꯩ ꯑꯩꯗꯤ ꯂꯣꯏꯅꯃꯛ ꯍꯩꯌꯦ ꯑꯩꯗꯤ ꯅꯍꯥꯟ ꯃꯤ ꯑꯃꯒꯤ ꯄ꯭ꯂꯦꯠ ꯑꯃ
ꯒꯤ ꯂꯣꯏꯅꯃꯛ ꯍꯥꯏꯑ ꯑꯃꯨꯛꯀ ꯍꯥꯏꯔꯣꯅꯦ ꯁꯤ ꯅꯨꯄꯥꯁꯦ ꯑꯩ ꯍꯥꯏꯕ ꯈꯛ ꯇ ꯍꯥꯏꯌꯦ ꯅꯪꯁꯦ
ꯅꯪ ꯆꯩ ꯆꯥꯔ ꯆꯩ
ꯌꯥꯔꯦ ꯑꯎ
ꯅꯍꯥꯟꯗꯣ ꯅꯍꯥꯟꯗꯣ ꯃꯤ ꯑꯃꯒꯤ ꯑꯦꯔꯣꯄ꯭ꯂꯦꯟ ꯁꯦꯝꯕꯤꯈ꯭ꯔꯦ ꯑꯩꯅ
ꯑꯁ ꯅꯪꯒꯤ ꯑꯦꯔꯣꯄ꯭ꯂꯦꯟꯁꯤꯗꯤ ꯑꯁ ꯎꯆꯤ ꯇꯣꯡꯕꯒꯤ ꯑꯦꯔꯣꯄ꯭ꯂꯦꯟꯔ
ꯎꯆꯤ ꯊꯣꯡꯅꯤꯡꯉꯥꯏ ꯅꯠꯇꯦ ꯃꯤ ꯊꯣꯛ ꯃꯤ ꯊꯣꯡꯅꯤꯡꯉꯥꯏꯅꯦ ꯎꯆꯤ ꯇꯣꯡꯅꯤꯡꯉꯥꯏ ꯅꯠꯇꯦ ꯃꯤ ꯇꯣꯡꯅꯤꯡꯉꯥꯏꯗ ꯑꯩꯈꯣꯏ ꯈꯨꯟꯗ ꯄꯥꯏꯂꯣꯠꯁꯨ ꯑꯅꯤ ꯂꯩꯌꯦꯕ ꯑꯁ
ꯃꯝꯕ ꯇꯣꯡꯉ ꯑꯣꯏꯒꯔꯥ